ꯇꯥꯕ꯭ꯔꯣ
ꯑꯣ ꯁꯤꯅ ꯅꯝꯕꯔꯤ ꯁꯨꯔꯕ꯭ꯔꯣ
ꯍꯥꯥ
ꯃꯔꯤ ꯃꯔꯤ ꯃꯔꯤ ꯑ ꯍꯜꯂꯣ
ꯍꯧ ꯇꯥꯏ ꯇꯥꯏ
ꯁꯤꯅ ꯃꯔꯤ ꯃꯔꯤ ꯅꯠꯇ꯭ꯔꯣ
ꯈꯪꯗꯦ ꯑꯩꯏꯗꯤ
ꯑꯗꯨ ꯍꯧꯖꯤꯛ ꯏꯗꯣ ꯃꯦꯠꯁ ꯃꯦꯠꯁ ꯀꯗꯥꯏ ꯂꯣꯏꯁꯪꯈ꯭ꯔꯕꯣ
ꯍ ꯅꯪꯒꯤ ꯀꯣꯝ ꯒꯤ ꯃ ꯇꯥꯡ ꯑꯣꯏꯈ꯭ꯔꯕꯣꯏ ꯃꯥꯂꯦꯅꯦ ꯏꯃꯥꯟꯅꯕꯤ ꯑꯃꯁꯨ ꯕꯤ ꯀꯣꯝ ꯂꯧꯕ ꯂꯩꯌꯦ
ꯑ
ꯃꯔꯔꯥꯝ ꯀꯣꯂꯦꯖꯇ
ꯑꯣꯀꯦ ꯃꯔꯔꯝ ꯈꯂ ꯁꯀꯣ ꯑꯣꯀꯦꯀꯦ ꯑꯩꯁꯨ ꯕꯤ ꯀꯣꯝ ꯑꯣꯅꯔꯁ ꯑꯦꯀꯥꯎꯟꯗꯤꯤꯡꯗ ꯂꯣꯏꯁꯤꯟꯕꯀꯣ
ꯌꯥꯝ ꯐꯩ ꯑꯗꯨꯗꯤ ꯅꯪꯒꯤ ꯀꯔꯤ ꯊꯕꯛ ꯇꯧꯒꯦ
ꯊꯕꯛ ꯇꯧꯗ꯭ꯔꯤꯗ ꯂꯣꯏꯗꯪ ꯉꯥꯏꯔꯦ ꯑꯗꯣ ꯑꯀꯥꯎꯟꯇꯤꯡ ꯂꯣꯏꯁꯨ ꯑꯃꯨꯛ ꯀꯥꯎꯟꯇꯤꯡꯒꯤ ꯃꯁꯥꯒꯤ ꯑꯃꯨꯛꯀ ꯆꯠꯂꯦꯕꯀꯣ
ꯑꯥ ꯑꯥ
ꯑꯩꯈꯣꯏ ꯑꯦꯀꯥꯎꯟꯇꯤꯡꯒꯤ ꯆꯍꯤ ꯑꯦꯛꯖꯥꯝꯁꯨ ꯊꯥꯕ ꯆꯍꯤ ꯍ ꯑꯃꯛꯇꯤ ꯊꯥꯏ ꯑꯗꯨꯁꯨ ꯊꯣꯛꯇꯕꯀꯣ ꯑꯃ ꯍꯥ ꯇ ꯊꯥꯎꯕ ꯑꯗꯨ ꯍꯧꯖꯤꯛꯇꯤ ꯍꯣꯏ ꯊꯕꯛꯀꯨꯝꯕ ꯍꯣꯏ ꯕꯤ ꯄꯤ ꯑꯣꯒꯨꯝꯕꯀꯣ
ꯎꯝ
ꯎꯝ ꯑꯗꯨꯒꯨꯝꯕ ꯇꯧꯋꯤ
ꯑꯥ ꯑꯥ
ꯕꯤ ꯄꯤ ꯑꯣ ꯍꯥꯏꯗꯤ ꯭ꯥꯟ
ꯎꯝ ꯎꯝ ꯍꯥꯏꯕꯤꯌꯨꯅꯦ
ꯑꯧ ꯑꯥꯎ ꯑꯥ ꯕꯤ ꯄꯌ ꯀꯣ ꯁꯦꯟꯇꯔꯒꯨꯝꯕ
ꯑꯣ ꯑꯣ ꯑꯣ ꯑꯩꯒꯤ ꯍꯥꯏꯗꯤ ꯑꯩꯁꯦ ꯎꯝ ꯊꯕꯛꯁꯤꯗꯤ ꯊꯕꯛ ꯇꯧꯕ ꯍꯥꯏꯁꯦ ꯑꯩꯈꯣꯏ ꯃꯦꯠꯁꯀꯤꯗ ꯑꯦꯛꯖꯥꯝ ꯑꯦꯛꯖꯥ ꯊꯥꯕ ꯌꯥꯕ ꯑꯦꯛꯖꯥꯝ ꯃꯃꯤꯡꯒꯨꯝꯕ ꯑꯗꯨꯃꯥꯏꯅꯒꯨꯝꯕ ꯑꯗꯨꯗꯤ ꯈꯔꯕꯨꯗꯤ ꯈꯪꯉꯦꯕꯀꯣ ꯑꯗꯨꯗꯤ ꯑꯗꯨ ꯑꯗꯒꯤ ꯁꯤꯒꯨꯝꯕ ꯅꯣꯂꯦꯖꯁꯦ ꯑꯩꯗꯤ ꯈꯔ ꯋꯥꯠꯂꯦꯕ
ꯑꯣꯀꯦ
ꯑꯩꯅ ꯐꯣꯀꯁ ꯄꯤꯗꯕꯒꯤꯅꯦ ꯑꯗꯨ ꯑꯗꯨ ꯅꯣꯂꯦꯖ ꯈꯔ ꯋꯥꯠꯂꯦ ꯍꯥꯏꯇꯥꯔꯦ ꯑꯗꯨꯒꯤ ꯑꯗꯨꯒꯤ ꯃꯇꯥꯡ ꯑꯣꯏꯔꯗꯤ
ꯑꯥ ꯎꯝ
ꯍ ꯌꯥꯝ ꯀꯣꯂꯦꯖ ꯀꯥꯕ ꯂꯣꯏꯔꯗꯤ ꯌꯥꯝ ꯐꯩ ꯑꯦꯝ ꯑꯦꯔ ꯕꯤ ꯑꯦꯁ ꯁꯤꯔ ꯑꯦꯝ ꯑꯦ
ꯑꯩ ꯑꯩꯔꯣ ꯑꯩꯗꯤ ꯕꯤ ꯀꯣꯝꯗ ꯑꯗꯨꯝ ꯂꯣꯏꯁꯟꯈ꯭ꯔꯦ
ꯂꯣꯏ ꯂꯣꯏꯁꯤꯟꯈ꯭ꯔꯦ
ꯑꯩ ꯕꯤꯀꯣꯝ ꯉꯥꯛꯇꯅꯤ ꯃꯥꯁꯇꯔ ꯃꯥꯁꯇꯔꯗꯤ ꯇꯞꯊ ꯇꯞꯊꯔꯒꯦ ꯍꯣꯏ ꯍꯣꯏ
ꯑ
ꯃꯥꯁꯇꯔꯗꯤ ꯀꯥꯏꯅ ꯕꯤ ꯀꯣꯝꯕꯤ ꯑꯣꯏ ꯕꯦꯆꯦꯂꯔ ꯂꯣꯏꯔꯗꯤ ꯌꯥꯏꯗ ꯑꯇꯣꯞꯄꯗꯤ ꯀꯣꯟꯅꯀꯣ ꯊꯕꯛ ꯑꯣꯏꯅ ꯈꯤꯇꯪ ꯑꯗꯨꯒꯨꯝꯕꯗ ꯐꯣꯀꯁ ꯑꯗꯨꯝ ꯄꯤꯕ ꯌꯥꯎꯒꯦ
ꯌꯥꯝ ꯐꯩꯅꯦ ꯕꯤ ꯀꯣꯝꯁꯤꯁꯨ ꯌꯥꯝꯅ ꯀꯩ ꯍꯥꯏꯅꯤ ꯔꯦꯌꯔ ꯑꯣꯏꯌꯦꯕꯀꯣ ꯇꯃꯦꯡꯂꯣꯡꯗ ꯍꯥꯏꯔꯒꯅ ꯇꯃꯦꯡꯂꯣꯡꯗ ꯕꯤ ꯀꯣꯝ ꯂꯩꯕ ꯁ꯭ꯀꯨꯜꯁꯦ ꯍꯥꯌꯔ ꯁꯦꯀꯦꯟꯗꯔꯤꯗꯀꯣ ꯄ꯭ꯔꯤ ꯀꯣꯂꯦꯖꯇ ꯕꯤ ꯀꯣꯝ ꯂꯩꯕ ꯁ꯭ꯀꯨꯜꯁꯦ ꯑꯅꯤꯛꯇꯪꯅꯦꯕꯀꯣ
ꯑꯣꯀꯦ
ꯑꯗꯣ ꯁꯤ ꯌꯥꯝ ꯐꯩꯌꯦ
ꯎꯝ ꯕꯤꯀꯣꯝ ꯑꯗꯣ ꯕꯤꯀꯣꯝꯅꯗꯤ ꯍꯣꯏ ꯊꯕꯛ ꯁꯤꯅꯤꯉꯥꯏꯒꯤꯗꯃꯛꯇꯤ ꯍꯣꯏ ꯕꯤꯀꯣꯝ ꯁꯦ ꯈꯔꯕꯨꯗꯤ ꯅꯨꯡꯉꯥꯏ ꯑꯗꯨꯁꯨ ꯊꯕꯛ ꯑꯆꯧꯕ ꯀꯨꯝꯍꯩꯗꯤ ꯑꯣꯏ
ꯑꯥ
ꯑꯁ ꯆꯥꯎꯗ꯭ꯔꯁꯨ ꯑꯩꯈꯣꯏꯅ ꯄꯥꯝꯃꯒ ꯏꯟꯇꯔꯦꯁ ꯂꯩꯔꯒ ꯇꯧꯕ ꯊꯕꯛꯇꯨꯅꯅꯦ ꯑꯩꯈꯣꯏꯒꯤ ꯄꯨꯟꯁꯤꯁꯤ ꯁꯦꯝꯗꯧꯁꯦ ꯇ ꯆꯥꯒꯦꯔ ꯔ ꯑꯗꯨꯝ ꯄꯩꯁꯥ ꯆꯥꯎꯒꯦꯔꯥ ꯑꯗꯨ ꯑꯣꯏꯔꯁꯨ ꯑꯩꯈꯣꯏꯅ ꯏꯟꯇꯔꯦꯁ ꯂꯩꯇ꯭ꯔꯗꯤ ꯀꯥꯟꯗꯦ
ꯆꯨꯝꯃꯦ ꯆꯨꯝꯃꯦ ꯑꯗꯨꯁꯨꯨꯝ
ꯑꯗꯨ ꯍꯣꯏ ꯍꯦꯄꯤꯅꯦꯁ ꯍꯥꯏꯕꯗꯨ ꯂꯩꯇꯦ ꯍꯥꯏꯕꯅꯤꯗ ꯑꯩꯈꯣꯏ ꯊꯕꯛ ꯁꯨꯕ ꯀꯥꯟꯗ ꯑꯩꯈꯣꯏꯅ ꯄꯥꯝꯗ꯭ꯔꯗꯤ ꯄꯩꯁꯥ ꯌꯥꯝꯗ꯭ꯔꯁꯨ ꯑꯩꯈꯣꯏꯅ ꯀꯔꯤ ꯍꯥꯏꯅꯤ ꯑꯩꯈꯣꯏꯒꯤ ꯄꯨꯛꯅꯤꯡꯗꯒꯤ ꯌꯥꯝ ꯁꯦꯡꯅ ꯇꯥꯟꯈꯤꯕ ꯄꯩꯁꯥꯗꯣ ꯐꯪꯕ ꯄꯩꯁꯥꯗꯨꯅ ꯄꯥꯏꯕꯁꯨ ꯅꯨꯡꯉꯥꯏꯌꯦ ꯑꯩꯈꯣꯏꯅ ꯀꯩꯗ ꯑꯇꯣꯞꯄ ꯇꯧꯕꯁꯨ ꯅꯨꯡꯉꯥꯏꯕꯅꯦ ꯑꯩ ꯀꯩꯒꯤ ꯄꯩꯁꯥ ꯆꯥꯎꯕ ꯈ ꯈꯜꯂꯨꯅꯨ ꯅꯪꯅ ꯄꯥꯝꯕꯗꯨ ꯇꯧ ꯀꯔꯤꯅꯣ ꯑꯩꯈꯣꯏ ꯄꯨꯟꯁꯤꯁꯦ ꯑꯃꯥꯛꯇꯪ ꯑꯣꯏꯕꯗꯣ ꯃꯤ ꯄꯥꯝꯕ ꯇꯧꯒꯗꯧ ꯅꯠꯇꯦꯅꯦ
ꯆꯨꯝꯃꯦ ꯅꯪ ꯍꯥꯏꯗꯨꯁꯨ ꯆꯨꯝꯃꯦ
ꯆꯥꯎꯔꯁꯨ ꯆꯥꯎꯗ꯭ꯔꯁꯨ ꯑꯩꯈꯣꯏꯅ ꯄꯥꯝꯕꯗꯤ ꯑꯩꯈꯣꯏꯅ ꯍꯣꯠꯅꯕꯒꯤ ꯆꯥꯡꯗ ꯐꯪꯕ ꯇꯥꯕꯅꯤ ꯑꯩꯈꯣꯏ
ꯊꯕꯛ ꯍꯥꯏꯕꯁꯤꯁꯨ ꯉꯗꯦꯗ ꯅꯪ ꯅꯪ ꯅꯪꯗꯤ ꯀꯔꯝꯕ ꯆꯍꯤꯒꯨꯝꯕꯗ ꯊꯕꯛ ꯇꯧꯕ ꯍꯧꯅꯤꯡꯗ꯭ꯔꯦ ꯑꯣ ꯍꯧꯖꯤꯛ ꯗꯥꯏꯔꯦꯛ ꯍꯧꯅꯤꯡꯗ꯭ꯔꯦ
ꯑꯩꯁꯦ ꯀꯩ ꯍꯥꯏꯒꯅꯤ ꯎ ꯁꯣꯏꯗꯕꯤ ꯍꯥꯏꯔꯀꯥꯟꯁꯤꯗ ꯐꯥꯏꯅꯥꯟꯁꯤꯌꯦꯜ ꯏꯁꯇ꯭ꯔꯦꯁ ꯍꯥꯏꯁꯤ ꯌꯥꯝ ꯑꯍꯟ ꯑꯣꯏꯗ꯭ꯔꯤꯉꯩꯗꯒꯤ ꯂꯩꯕꯗꯤ ꯇꯥꯔꯕꯗꯤ ꯇꯥꯒꯅꯤ ꯍꯥꯏꯕꯗꯤ ꯂꯩꯗꯤ ꯂꯩꯔꯕꯅꯦꯕꯀꯣ ꯍꯥꯏꯗꯤ ꯐꯦꯃꯤꯂꯤ ꯁꯤꯆꯨꯋꯦꯁꯟꯅ ꯌꯥꯗ꯭ꯔꯦꯕ ꯑꯗꯨ ꯑꯣꯏꯔꯒ ꯑꯗꯨ ꯑꯣꯏꯔꯁꯨ ꯍꯧꯖꯤꯛꯁꯦ ꯑꯩꯅ ꯈꯜꯂꯤꯁꯦ ꯆꯍꯤ ꯇ꯭ꯋꯦꯟꯇꯤ ꯐꯥꯏꯚꯀꯤ ꯃꯅꯨꯡꯗ ꯊꯕꯛ ꯐꯪꯅꯕ ꯆꯥꯎꯕ ꯍꯥꯏꯗꯤ ꯄꯥꯔꯃꯤꯅꯦꯟ ꯖꯣꯕ ꯅꯠꯇ꯭ꯔꯁꯨ ꯀꯣ
ꯑꯥ
ꯊꯕꯛ ꯑꯃ ꯄꯤꯛꯑꯁꯨ ꯑꯩꯒꯤ ꯏꯟꯀꯝ ꯈꯔ ꯌꯥꯎꯕꯗꯣ ꯑꯗꯨ ꯑꯗꯨꯏ ꯄꯥꯝꯗꯤ ꯄꯥꯝꯃꯦ ꯍꯥꯏ ꯇ꯭ꯋꯦꯟꯇꯤ ꯐꯥꯏꯚꯀꯤ ꯃꯅꯨꯡꯗ ꯑꯗꯨꯒ ꯑꯩꯒꯤ ꯑꯩꯅ ꯈꯟꯕꯗꯨꯗꯤ ꯑꯩꯒꯤ ꯑꯦꯝ ꯍꯥꯏꯗꯤ ꯑꯦꯝꯕꯤꯁꯟ ꯍꯥꯏ ꯂꯩꯔꯗꯤ ꯑꯩꯒꯤꯗꯤ ꯑꯩꯒꯤ ꯏꯊꯟꯗ ꯀꯩꯅꯣꯒꯤ ꯁꯞꯄꯣꯔꯠ ꯈꯔ ꯇꯧꯔꯒ ꯇꯧꯗꯗꯤ ꯌꯥꯗꯤ ꯌꯥꯔꯔꯣꯏꯕꯀꯣ ꯑꯣ
ꯑꯥ
ꯑꯗꯨꯒꯤ ꯑꯩꯅ ꯇꯧꯒꯗꯕꯗꯤ ꯊꯕꯛ ꯑꯃ ꯎ ꯇꯧꯒꯦ ꯁꯤ ꯇꯧ ꯇꯧꯒꯦꯗꯤ ꯈꯜꯂꯕ ꯑꯗꯣ ꯍꯧꯖꯤꯛꯇꯤ ꯇꯧꯕꯗꯤ ꯉꯝꯗ꯭ꯦꯔꯤꯕꯀꯣ ꯑꯗꯨ ꯇꯧꯅꯕꯒꯤ ꯍꯥꯏꯔꯗꯤ ꯆꯍꯤ ꯇ꯭ꯋꯦꯟꯇꯤ ꯐꯥꯏꯚꯇꯤ ꯍꯦꯜꯂꯅꯤꯗ
ꯀꯁꯨꯁꯨ ꯐꯥꯔꯁ ꯊꯕꯛ ꯇꯧꯕꯁꯦ ꯑꯩ
ꯐꯥꯔꯁꯇꯤ ꯑꯩꯁꯨ ꯑꯩꯈꯣꯏ ꯏꯃꯨꯡꯒꯨꯝꯕꯒꯤ ꯕꯤꯖꯤꯅꯦꯁꯀꯨꯝꯕꯗꯀꯣ ꯑꯗꯨꯗꯒꯤ ꯍꯧꯔꯣꯏ ꯑꯗꯨꯒ ꯆꯍꯤ ꯅꯥꯏꯟꯇꯤꯟꯒꯨꯝꯕꯗ ꯕꯤ ꯄꯤ ꯑꯣꯒꯨꯝꯕꯗ ꯌꯥꯎꯔꯦ
ꯑꯥ
ꯅꯥꯏꯟꯇꯤꯟꯒꯨꯝꯕꯗ ꯗꯤ ꯄꯤ ꯑꯣ ꯍꯥꯏꯔꯗꯤ ꯀꯣꯆꯣ ꯀꯣꯁ ꯁꯦꯟꯇꯔꯒꯨꯝꯕꯗꯤ ꯇꯥꯈꯦꯀꯣ ꯑꯣꯔ ꯇꯥꯕ ꯑꯍꯥꯟꯕꯔꯣ ꯀꯣꯆ ꯁꯦꯟꯇꯔ ꯑꯣꯔ ꯀꯣꯆ ꯁꯦꯟꯇꯔ ꯍꯥꯏꯕꯁꯦ ꯇꯥꯈ꯭ꯔꯕꯣ
ꯍ ꯇꯥꯏ ꯇꯥꯏ ꯇꯥꯏ
ꯐ ꯐ
ꯊꯕꯛ ꯌꯥꯝ ꯁꯨꯅꯩꯗꯤꯗꯤ ꯍꯧꯖꯤꯛꯀꯥꯟꯁꯤ ꯀꯣ ꯁꯤꯟ ꯇꯔꯤꯁꯤꯗꯤ
ꯎꯝ ꯎꯝ ꯍꯣ ꯍꯣ ꯃꯅꯤꯄꯨꯔꯒꯤ ꯑꯥꯏ ꯇꯤ ꯄꯥꯔꯛꯇ ꯍꯧꯕꯅꯦ ꯑꯗꯣ ꯀꯣꯁꯦꯟꯗꯣꯗ ꯀꯣ ꯑꯗ ꯇꯣꯛꯄꯕꯨꯗꯤ ꯆꯍꯤ ꯑꯃ ꯉꯥꯛꯇ ꯇꯧꯔꯒ ꯇꯣꯛꯈ꯭ꯔꯦ
ꯑꯣ ꯑꯩꯗꯤ ꯍꯣꯏꯅꯦ ꯊꯕꯛ ꯇꯧꯕꯁꯤꯗꯤ ꯑꯩꯈꯣꯏ ꯐꯥꯕ ꯑꯣꯏꯒꯦꯔꯥ ꯐꯠꯇꯕ ꯍꯥꯏꯗꯤ ꯑꯩꯈꯣꯏ ꯄꯨꯟꯁꯤꯕꯨ ꯃꯥꯡꯅꯕꯒꯤ ꯊꯕꯛꯄꯨꯗꯤ ꯅꯠꯇꯦꯕꯀꯣ ꯑꯗꯨ ꯋꯥꯕ ꯊꯕꯛ ꯋꯥꯗꯕ ꯊꯕꯛ ꯑꯗꯨꯝ ꯂꯩꯗꯅ ꯑꯗꯨ ꯇꯧꯕꯗꯤ ꯌꯥꯝ ꯐꯩ ꯍꯥꯏꯗꯤ ꯑꯦꯛꯁꯄꯤꯔꯤꯌꯦꯟꯁ ꯂꯩꯕꯒꯤ ꯃꯇꯥꯡ ꯍꯥꯏꯔꯗꯤ ꯑꯁꯤ ꯌꯥꯝ ꯐꯕꯅꯦ ꯑꯩꯗꯤ ꯊꯕꯛ ꯈꯨꯗꯤꯡ ꯂꯣꯏ ꯍꯩꯕꯗꯨ ꯄ ꯌꯨꯝꯒꯤ ꯊꯕꯛ ꯑꯗꯨ ꯑꯩꯗꯤ ꯑꯩꯗꯤ ꯁꯨꯃꯥꯏꯅ ꯇꯧꯋꯦ ꯌꯨꯝꯗ ꯂꯥꯛꯑꯁꯨ ꯅꯨꯄꯥꯒꯤ ꯊꯕꯛ ꯑꯣꯏꯔꯁꯨ ꯍꯩꯅꯤꯡꯕꯀꯣ
ꯑ
ꯑꯩꯈꯣꯏꯒꯤ ꯀꯥꯟꯅꯕꯅꯤ ꯍꯥꯏꯕꯅꯤꯗ
ꯆꯃꯦ ꯁꯦ
ꯅꯨꯄꯤꯅꯦ ꯍꯥꯏꯔꯒ ꯏꯂꯦꯛꯇ꯭ꯔꯤꯛ ꯁꯦꯝꯕ ꯌꯥꯗꯦ ꯍꯥꯏꯕ ꯅꯠꯇꯦꯕꯅꯤꯗ ꯍꯥꯏꯕꯗꯣ ꯅꯨꯄꯤꯅꯦ ꯍꯥꯏꯔꯒ ꯏꯂꯦꯛꯇ꯭ꯔꯤꯛ ꯁꯦꯝꯕ ꯍꯩꯔꯗꯤ ꯑꯩꯒꯤ ꯀꯥꯟꯅꯕꯅꯦꯕ
ꯎꯝ
ꯑꯗꯨ ꯑꯦꯛꯖꯥꯝꯄꯜ ꯍꯥꯏꯕꯩ ꯋꯥꯅꯤꯗ ꯑꯗꯨ ꯍꯥꯏꯗꯤ ꯍꯥꯏꯗꯤ ꯊꯕꯛꯁꯤꯡꯁꯦ ꯑꯗꯨꯝ ꯂꯣꯏ ꯍꯩꯅꯤꯡꯉꯦ ꯑꯗꯣ ꯆꯥꯎꯕ ꯊꯕꯛ ꯅꯠꯇ ꯅꯠꯇ꯭ꯔꯁꯨ ꯕꯦꯁꯤꯛ ꯑꯣꯏꯕ ꯊꯕꯛ ꯌꯨꯝꯗ ꯇꯧꯕ ꯌꯥꯕ ꯊꯕꯛ ꯂꯩ ꯂꯩ ꯑꯩ ꯑꯗꯨ ꯑꯣꯏꯕꯒꯤ ꯑꯩꯗꯤ ꯑꯩꯒꯤ ꯏꯄꯥ ꯑꯗꯥꯎ ꯊꯕꯛ ꯁꯨꯕꯗꯣ ꯑꯗꯨꯝ ꯑꯩꯈꯣꯏ ꯄꯥꯒ ꯁꯨꯃꯤꯟꯅꯕꯅꯦ
ꯑꯣꯀꯦ ꯑꯣꯀꯦ ꯑꯣꯦ
ꯑꯣꯏꯣꯏꯒꯦꯔꯥ
ꯑꯩꯁꯨ ꯑꯩꯈꯣꯏ ꯏꯃꯨꯡ ꯎꯝ ꯑꯩꯈꯣꯏ ꯏꯃꯨꯡꯗ ꯌꯥꯧꯔꯛꯀꯦ ꯑꯩꯁꯨ ꯏꯃꯨꯡꯒꯨꯝꯕꯒꯤ ꯕꯤꯖꯤꯅꯦꯁꯇ ꯌꯍꯧꯔꯦ ꯍꯧꯋꯦ
ꯎꯝ ꯑꯩ ꯑꯩꯁꯦ ꯕꯤꯖꯤꯅꯦꯁꯁꯦ ꯌꯥꯝ ꯄꯥꯝꯃꯦ
ꯑꯦ ꯕꯤꯖꯤꯅꯦꯁꯇ ꯑꯥ
ꯑꯩꯗꯤ ꯀꯩꯅꯣꯒꯤ ꯑꯩꯈꯣꯏ ꯆꯤꯆꯦꯒꯤ ꯑꯣ ꯑꯉꯥꯡ ꯈꯔ ꯀ꯭ꯂꯥꯁ ꯏꯂꯚꯦꯟ ꯇꯋꯞ ꯑꯣꯏꯕꯗ ꯑꯩ ꯑꯩꯁꯤ ꯄꯩꯁꯥ ꯇꯥꯟꯃꯤꯁꯦ ꯌꯥꯝ ꯄꯥꯝꯃꯦꯕꯀꯣ
ꯑ
ꯍꯥꯏꯗꯤ ꯏꯁꯥꯒꯤ ꯏꯟꯀꯝꯗꯣ ꯄꯥꯝꯕꯗꯣ ꯄꯩꯁꯥ ꯑꯆꯣꯞꯄꯩ ꯅꯠꯇꯕ ꯑꯩꯈꯣꯏ ꯑꯩꯒꯤ ꯏꯟꯀꯝ ꯂꯩꯕꯗꯣ ꯄꯥꯝꯕ ꯍꯥꯏꯇꯥꯔꯦ ꯑꯗꯨ ꯑꯩꯈꯣꯏ ꯆꯤꯆꯦꯒꯤ ꯄꯣꯠ ꯌꯣꯟꯕꯗ ꯃꯥꯔꯀꯦꯠꯇ ꯑꯗꯨꯝ ꯌꯣꯟꯕ ꯆꯠꯂ
ꯑꯣꯀꯦ ꯑꯣꯀꯦ ꯑꯣꯀꯦ ꯑꯣꯀꯦ ꯄꯩꯁꯥ ꯇꯥꯟꯕꯗꯨꯗꯤ ꯄꯩꯁꯥ ꯆꯣꯛꯄ ꯍꯥꯏꯕ ꯌꯥꯗꯦꯗ
ꯑ
ꯑ ꯆꯣꯞꯄ ꯍꯥꯏꯕꯗꯨꯗꯤ ꯍꯣꯏ ꯄꯣꯂꯤꯇꯤꯁꯤꯌꯥꯟꯒꯨꯝꯕꯅ
ꯑ ꯄꯣꯂꯤꯁꯤꯁꯤꯁ ꯁꯤꯒ ꯃꯣꯏ ꯊꯕꯛ ꯁꯨꯗꯕꯤꯗ ꯄꯩꯁꯥ ꯐꯪꯅꯤꯉꯥꯏ ꯍꯣꯠꯅꯕꯗꯨꯗꯤ ꯑꯗꯨꯗ ꯄꯩꯁꯥ ꯆ ꯎꯄꯥ ꯍꯥꯏ ꯇꯥ
ꯑ ꯑꯩꯈꯣꯏꯅ ꯇꯕꯁꯤꯗꯤ ꯆꯣꯞꯄ ꯍꯥꯏꯕ ꯀꯧꯕ ꯌꯥꯗꯦ
ꯆꯨꯝꯃꯦ
ꯍꯣꯏ ꯁꯦꯡꯅ ꯍꯥꯏꯔꯗꯤ ꯕꯤꯖꯤꯅꯦꯁ ꯌꯥꯝ ꯄꯥꯝꯃꯗꯤ ꯕꯤꯖꯤꯅꯦꯁ ꯍꯥꯏꯔꯗꯤ ꯑꯁꯦꯡꯕꯗꯤ ꯕꯤꯖꯤꯅꯦꯁ ꯀꯦꯄꯤꯇꯥꯜ ꯉꯥꯛꯇꯅꯦꯕꯀꯣ ꯀꯦꯄꯤꯇꯥꯜ ꯐꯔꯁꯇꯗꯤ ꯄꯩꯁꯥꯁꯦ ꯑꯗꯨ ꯕꯤꯖꯤꯅꯦꯁ ꯑꯌꯥꯝꯕ ꯀꯦꯄꯤꯇꯜ ꯂꯣꯏ ꯆꯪꯉꯦ ꯑꯗꯣ ꯍꯣꯏ ꯄꯩꯁꯥ ꯌꯥꯎꯗ꯭ꯔꯗꯤ ꯕꯤꯖꯤꯅꯦꯁ ꯍꯧꯕꯁꯦ ꯌꯥꯝ ꯋꯥꯕꯅꯦ
ꯎꯝ ꯑꯩ ꯑꯩꯁꯨ ꯍꯧꯖꯤꯛꯁꯦ ꯀꯩꯅꯣ ꯇꯧꯔꯒ ꯃꯦꯟꯁ ꯂꯧꯔꯁꯨ ꯕꯤꯖꯤꯅꯦꯁꯀꯤ ꯋꯥꯈꯟꯗꯣ ꯊꯥꯗꯣꯛꯄ ꯉꯝꯗꯕ ꯍꯥꯏ ꯍꯥꯏꯇꯥꯔꯦꯀꯣ ꯑꯗꯨ ꯑꯣꯏꯕꯅꯤꯅ ꯃꯦꯖ ꯂꯧꯔꯁꯨ ꯑꯩꯅ ꯕꯨꯛ ꯂꯩꯔꯒ ꯄꯥꯕꯁꯤ ꯕꯤꯖꯤꯅꯦꯁꯀꯤ ꯉꯥꯛꯇ ꯇꯥꯏꯕ ꯀꯣ
ꯑꯣꯀꯦ ꯑꯣꯀꯦ ꯌꯥꯝ ꯐꯩ ꯌꯥꯝ ꯐꯩ
ꯁꯥꯏꯀꯣꯂꯣꯖꯤ ꯑꯣꯐ ꯃꯅꯤꯒꯨꯝꯕ ꯖꯦꯔꯣ ꯇꯨ ꯋꯥꯟꯒꯨꯝꯕ ꯈꯔ ꯀꯩꯅꯣ ꯈꯪꯅꯕ ꯕꯨꯛ ꯈꯔ ꯌꯥꯎꯋꯦꯗꯅ ꯔꯤꯆ ꯗꯦꯠ ꯄꯣꯔ ꯗꯦꯠꯀꯨꯝꯕ ꯑꯗꯨꯝ ꯑꯗꯨꯒꯨꯝꯕ ꯊꯕ ꯛꯇꯣ ꯑꯗꯨ ꯌꯥꯝ ꯄꯥꯝꯃꯦ ꯍꯥꯏꯗꯤ ꯕꯤꯖꯤꯅꯦꯁꯀꯤꯁꯤ ꯊꯥꯗꯣꯛꯄ ꯉꯝꯗꯕ ꯍꯥꯏꯇꯥꯔꯦꯀꯣ ꯈꯟꯗ ꯑꯗꯨꯝ ꯂꯩꯕꯗꯣ
ꯑꯥ
ꯑꯗꯨꯅꯦ ꯑꯩꯅ ꯈꯜꯂꯤꯁꯤ ꯑꯩꯗꯤ ꯏꯟꯚꯦꯁꯃꯦꯟꯒꯤ ꯇꯥꯏꯞꯁꯤ ꯌꯥꯝꯅ ꯌꯥꯝ ꯄꯥꯝꯃꯦ ꯑꯗꯨꯅꯦ ꯍꯥꯟꯅ ꯑꯩꯅ ꯑꯍꯥꯟꯕꯗ ꯑꯍꯥꯟꯕ ꯃꯛꯇ ꯑꯩꯅ ꯊꯕꯛ ꯐꯪꯗ꯭ꯔꯗꯤ ꯏꯟꯚꯦꯁꯃꯦꯟꯁꯤ ꯌꯥꯗꯦꯗꯅ ꯑꯗꯨꯒꯤꯅꯤ ꯑꯩꯅ ꯍꯧꯖꯤꯛꯁꯤ ꯈꯔ ꯊꯕꯛ ꯆꯥꯎꯕ ꯑꯦꯝ ꯇꯧꯔꯤꯁꯤꯅ ꯑꯗꯨꯒꯤꯅꯤꯗ
ꯐꯥꯔꯁꯇꯗꯤ ꯍꯣꯏ ꯕꯤꯖꯤꯅꯦꯁ ꯇꯧꯒꯅꯤ ꯍꯥꯏꯗꯤ ꯍꯣꯏ ꯐꯥꯔꯁꯀꯤ ꯁꯦ ꯑꯩꯁꯨ ꯕꯤꯖꯤꯅꯦꯁꯁꯦ ꯑꯗꯨꯝ ꯇꯧꯔꯛꯄꯒꯤ ꯑꯩꯅꯁꯨ ꯑꯥꯏꯗꯤꯌꯥ ꯍꯥꯏꯐꯦꯠꯄꯨꯗꯤ ꯈꯔ ꯍꯥꯏꯕꯤꯕ ꯌꯥꯅꯤ ꯐꯔꯁꯗꯤ ꯀꯦꯄꯤꯇꯦꯜ ꯀꯣ ꯀꯦꯄꯤꯇꯦꯜ ꯂꯩꯇ꯭ꯔꯗꯤ ꯅꯪ ꯕꯤꯖꯤꯅꯦꯁ ꯅꯪ ꯑꯄꯥꯝꯕꯗꯨꯁꯨ ꯉꯝꯃꯣꯏ ꯀꯦꯄꯤꯇꯦꯜ ꯂꯩꯇ꯭ꯔꯗꯤꯀꯣ ꯑꯗꯣ ꯇꯂꯔꯁꯨ ꯅꯪ ꯑꯃꯨꯛꯀ ꯁ꯭ꯀꯤꯜ ꯁ꯭ꯀꯤꯜ ꯍꯥꯏꯇꯥꯔꯦ ꯅꯪ ꯏꯁ꯭ꯀꯤꯜꯁꯨ ꯂꯩꯕ ꯇꯥꯕ ꯅꯤꯠꯁ ꯍꯥꯏꯅꯀꯣ ꯅꯪꯅ ꯈ꯭ꯋꯥꯏ ꯄꯥꯝꯕ ꯅꯪꯅ ꯈ꯭ꯋꯥꯏ ꯍꯩꯕ ꯑꯗꯨꯗ ꯆꯠꯀꯗꯕ ꯅꯠꯇ꯭ꯔꯗꯤ ꯅꯪꯅ ꯅꯪ ꯏꯃꯥꯟꯅꯕꯁꯤꯡ ꯏꯃꯥꯟꯅꯕꯤꯁꯤꯡꯅ ꯁꯤ ꯕꯤꯖꯤꯅꯦꯁ ꯇꯧꯒꯦ ꯃꯣꯏ ꯃꯣꯏꯒꯤ ꯑꯄꯥꯝꯕ ꯕꯤꯖꯤꯅꯦꯁꯇ ꯅꯪꯅ ꯏꯟꯚꯦꯁ ꯇꯧꯈ꯭ꯔꯕ ꯅꯪ ꯑꯣꯔ ꯅꯪꯅ ꯕꯤꯖꯤꯅꯦꯁ ꯒ꯭ꯌꯥꯟ ꯇꯥꯗꯕꯗ ꯏꯟꯚꯦꯁ ꯇꯧꯔꯕ ꯁꯣꯏꯕꯒꯤ ꯆꯥꯡꯁꯦ ꯌꯥꯝ ꯋꯥꯉꯛꯀꯅꯤ
ꯑꯥ ꯑꯥ
ꯑꯗꯨꯁꯨ ꯅꯪꯅ ꯍꯩꯈ꯭ꯔꯕ ꯄꯣꯠ ꯀꯨꯝꯕꯗ ꯅꯪ ꯏꯟꯚꯦꯁ ꯇꯧꯕ ꯀ ꯑꯗꯨꯗꯤ ꯍꯣꯏ ꯑꯗꯨꯝ ꯍꯣꯏ ꯃꯥ ꯃꯔꯛꯇ ꯕꯤꯖꯤꯅꯦꯁ ꯂꯣꯏꯅꯃꯛꯇꯤ ꯁꯛꯁꯦꯁ ꯍꯥꯏꯕꯗꯤ ꯂꯩꯇ ꯠꯇꯦꯕꯀꯣ ꯑꯗꯨꯁꯨ ꯅꯪꯅ ꯒ꯭ꯌꯥꯟ ꯇꯥꯔꯒ ꯑꯗꯨꯝ ꯒ꯭ꯌꯥꯟ ꯇꯥꯕ ꯕꯤꯖꯤꯅꯦꯁꯇꯤ ꯍꯣꯏ ꯑꯗꯨꯝ ꯍꯤꯡꯕꯒꯤ ꯆꯥꯟꯁ ꯈꯔ ꯂꯩ
ꯎꯝ
ꯁꯨ ꯍꯣꯏ ꯐꯥꯔꯁꯇꯗꯤ ꯀꯦꯄꯤꯇꯦꯜ ꯀꯦꯄꯤꯇꯦꯜ ꯍꯥꯏꯕꯁꯦ ꯊꯕꯛ ꯐꯔꯁ ꯇꯧꯈꯤꯒ꯭ꯔꯕ ꯑꯗꯨꯒ ꯏꯁꯀꯤꯜ ꯏꯁꯀꯤꯜꯁꯨ ꯀꯥꯟꯅꯩ ꯑꯗꯨ ꯏꯁꯀꯤꯜ ꯍꯥꯏꯕꯁꯦ ꯎ ꯏꯁꯀꯤꯜꯗꯨ ꯅꯪ ꯑꯃ ꯈꯟꯅꯍꯧꯒꯗꯕꯅꯤ ꯀꯝꯄꯁꯀꯤꯣ ꯐꯣꯔ ꯑꯦꯛꯖꯥꯝꯄꯜ ꯁꯦꯜꯁ ꯀꯨꯝꯕꯀꯣ ꯃꯥ ꯀꯤꯇꯤꯡꯒꯨꯝꯕ ꯑꯣꯔ ꯇꯦꯛꯅꯤꯀꯦꯜꯒꯨꯝꯕꯀꯣ ꯑ ꯑꯗꯨ ꯅꯪ ꯑꯃꯛ ꯈꯜꯂꯒ ꯑꯗꯨꯝ ꯐꯥꯎꯕ ꯌꯥꯔꯦ ꯑꯣ ꯄ꯭ꯔꯗꯛ ꯀꯨꯝꯕꯒꯤ ꯑꯃ ꯈꯟꯕ ꯌꯥꯔꯦ
ꯎꯝ ꯎꯝ
ꯑꯗꯨꯃꯥꯏꯅ ꯕꯤꯖꯤꯅꯦꯁ ꯁ꯭ꯇꯥꯔꯠ ꯇꯧꯅꯤꯡꯉꯦ ꯍꯥꯏꯔꯗꯤ ꯍꯣꯏ ꯑꯗꯨꯒ ꯑꯗꯨ ꯅꯪ ꯁ꯭ꯀꯤꯜ ꯁ꯭ꯀꯤꯜ ꯑꯩ ꯂꯩ ꯑꯗꯨꯦ ꯍꯥꯏꯔꯁꯦ ꯑꯗꯨꯗꯤ ꯅꯪ